ꯇꯥꯗꯕ꯭ꯔꯣ ꯇꯧꯅꯤ ꯍꯥꯏꯔꯣꯅꯦ ꯍꯜꯂꯣ ꯎꯝ ꯍꯥꯜꯂꯣ ꯍꯜꯂꯣ ꯍꯜꯂꯣ ꯇꯥꯕ꯭ꯔꯣ ꯇꯥꯕ꯭ꯔꯣ ꯇꯥꯔꯗꯤ ꯈꯨꯝꯃꯛꯑꯣ ꯋꯥ ꯉꯥꯡꯉꯛꯑꯣ ꯇꯥꯕ꯭ꯔꯣ ꯇꯥꯕ꯭ꯔꯣ ꯇꯥꯕ꯭ꯔꯣ ꯍꯜꯂꯣ
ꯍꯜꯂꯣ
ꯇꯥꯕ꯭ꯔꯣ
ꯇꯥꯕ꯭ꯔꯣ
ꯇꯥꯏꯌꯦ ꯇꯥꯏꯌꯦ
ꯑꯣ ꯑꯣ ꯑꯣ ꯅꯦꯠꯋꯥꯛ ꯅꯨꯡꯉꯥꯏꯇꯕ꯭ꯔꯣ
ꯑꯥꯎ ꯅꯦꯠꯋꯥꯛ ꯅꯨꯡꯉꯥꯏꯇꯦ ꯅꯨꯡꯉꯥꯏꯔꯤꯕꯣ
ꯑꯣ ꯅꯨꯡꯉꯥꯏꯔꯤ ꯌꯥꯝ ꯅꯨꯡꯉꯥꯏꯔꯤ ꯨꯅꯪꯗꯤ ꯅꯨꯡꯉꯥꯏꯔꯤꯕ꯭ꯔꯣ ꯑꯩ ꯑꯗꯨꯝ ꯂꯩ ꯈꯪꯗꯦꯗ ꯑꯗꯨꯝ ꯂꯩ ꯀꯃꯥꯏ ꯄꯪꯂꯩ ꯂꯩꯌꯦ
ꯍ
ꯅꯣꯏꯗꯤ ꯆꯥꯛ ꯆꯥꯔꯕ꯭ꯔꯣ
ꯆꯥꯗ꯭ꯔꯤ ꯑꯩꯗꯤ ꯅꯪꯗꯤ ꯆꯥꯔꯕꯣ
ꯆꯥꯛ ꯆꯥꯗ꯭ꯔꯤ ꯑꯩꯈꯣꯏ ꯄꯨꯡ ꯕꯥꯔꯣꯝꯗ ꯄꯤꯕꯅꯦ ꯍꯧꯖꯤꯛ ꯇꯔꯥꯃꯊꯣꯏ ꯇꯥꯕꯗꯉꯥꯏꯔꯤ
ꯀꯩ ꯏꯟꯁꯥꯡ ꯆꯥꯗꯣꯏꯅꯣ
ꯍꯣꯏꯒꯤ ꯍꯋꯥꯏꯅꯤꯗ ꯅꯣꯏꯒꯤꯗꯤ
ꯑꯁ ꯌꯥꯝ ꯍꯥꯎꯋꯦꯗ ꯑꯗꯨꯗꯤ
ꯆꯥꯅꯤꯡꯕꯔꯣ
ꯑꯣ ꯌꯥꯝ ꯆꯥꯅꯤꯡꯉꯤ ꯅꯪꯒꯤꯗꯤ ꯉꯥꯅꯨ ꯂꯣꯏꯗꯕ꯭ꯔꯣ
ꯉꯥꯅꯨ ꯂꯣꯏꯔꯝ ꯂꯣꯏꯔꯝꯃꯦ ꯑꯗꯣ ꯍꯧꯖꯤꯛꯇꯤ
ꯑꯣ
ꯅꯣꯏ ꯈꯨꯟꯗ ꯉꯥꯅꯨ ꯌꯥꯝ ꯂꯩꯌꯦ ꯍꯥꯏꯌꯦꯦꯅꯦ
ꯑ ꯌꯥꯝꯃꯦ ꯅꯣꯡꯃ ꯂꯥꯛꯑꯣ ꯅꯣꯏ
ꯍꯣꯏ ꯃꯥꯒꯤꯁꯨ ꯑꯗꯨꯝ ꯄꯨꯔꯛꯑꯦ ꯅꯃꯥꯟꯅꯕꯤꯒꯤꯁꯨ ꯑꯗꯨꯝ ꯄꯨꯔꯛꯑꯦ
ꯈꯨꯨꯝꯗꯒꯤꯔꯣ
ꯑꯣ ꯃꯤꯗ ꯄꯣꯠ ꯊꯥꯔꯛꯄꯗ ꯃꯃꯥꯅ ꯊꯣꯡꯉꯒ ꯄꯨꯔꯛꯑꯦ ꯉꯍꯥꯟ ꯅꯣꯡꯃ
ꯍꯥꯎꯕꯣ ꯍꯥꯎꯕꯔꯣꯕ
ꯎꯝ ꯍꯥꯥꯎ ꯈꯔꯖꯥꯅꯤꯗ
ꯅꯣꯏ ꯃꯃꯥꯗꯤ ꯄꯤꯔꯛꯇꯣ
ꯈꯨꯃꯥ ꯍꯣꯏꯗꯤ ꯄꯤꯔꯛꯑꯦ ꯑꯗꯣ ꯉꯥꯅꯨ ꯄ ꯂꯩꯗ ꯑꯩꯈꯣꯏꯗꯤ ꯂꯣꯏꯗꯦꯕ ꯃꯥ ꯍꯣꯏꯗꯤ ꯉꯥꯅꯨ ꯄꯥꯛ ꯂꯣꯏꯗꯦꯕ
ꯑꯣ
ꯌꯝ ꯁꯥꯕ꯭ꯔꯣ ꯑꯗꯨꯗ
ꯁꯥꯏ
ꯑꯣ
ꯪ ꯃꯗꯣꯁꯥꯏ
ꯑꯣ ꯂꯧꯕꯨꯛ ꯀꯨꯝꯕ ꯆꯠꯇꯕ꯭ꯔꯣ
ꯆꯠꯂꯤꯗ ꯅꯨꯡꯇꯤꯒꯤ ꯆꯠꯂꯤ
ꯎꯝ
ꯅꯣꯏꯔꯣꯝꯗꯗꯤ ꯁꯥꯗ꯭ꯔꯣ
ꯁꯥꯕ꯭ꯔꯣ ꯌꯥꯝ ꯊꯤꯅ ꯁꯤꯗꯗꯤ ꯁꯥꯌꯦ
ꯎꯝ
ꯅꯣꯏꯗꯤ ꯄꯨꯡ ꯀꯌꯥꯗ ꯆꯥꯛ ꯆꯥꯒꯦ ꯗꯅꯣ
ꯑꯥ
ꯑꯣ ꯀꯩꯁꯥꯡ ꯆꯗꯣꯏꯅꯣ
ꯌꯦꯟ
ꯑꯣ ꯑꯣ ꯍꯧꯖꯤꯛ ꯍꯥꯏꯌꯦꯕꯣ ꯀꯥꯎꯊꯣꯛꯑꯦ
ꯅ꯭ꯔꯚꯁ ꯆꯠꯄ꯭ꯔꯣ
ꯆꯠꯇꯦꯕ ꯀꯥꯎꯈꯔꯥꯕꯥ
ꯎꯝ
ꯎ
ꯅꯣꯏ ꯏꯆꯤꯟ ꯏꯅꯥꯎꯗꯤ ꯀꯌꯥ ꯁꯨꯒꯦ
ꯑꯩꯈꯣꯏꯒꯤ ꯑꯍꯨꯝ ꯅꯨꯄꯤ ꯉꯛꯇꯅꯤꯗ
ꯅꯨꯄꯤ ꯉꯥꯛꯇ
ꯎꯝ
ꯅꯨꯄꯥ ꯑꯩꯈꯣꯏꯗꯤ ꯅꯨꯄꯥ ꯑꯅꯤ ꯅꯨꯄꯤ ꯑꯃ
ꯑꯣ ꯅꯨꯄꯤꯅ ꯑꯉꯥꯡꯂꯣ ꯑꯍꯟꯗꯣ
ꯅꯨꯄꯤꯅ ꯑꯉꯥꯡ ꯑꯩꯅ ꯃꯌꯥꯏ
ꯑꯗꯨꯗꯤ ꯃꯌꯥꯏꯗꯤ ꯀꯩꯅꯣꯝ ꯇꯧꯋꯦ ꯍꯥꯏ ꯅ ꯑꯃꯅꯦꯍꯦꯛ
ꯀꯩꯅꯣ ꯀꯩ ꯇꯧꯔꯤꯅꯣ ꯃꯌꯥꯏꯅꯣ
ꯌꯥꯝ ꯐꯥꯎꯔꯒ ꯁꯥꯎꯋꯦ ꯍ
ꯑꯣꯏꯣꯏꯗꯕꯅꯤꯗꯣ
ꯑꯩ ꯏꯃꯥꯟꯅꯕꯤꯗꯨꯅꯁꯨ ꯍꯥꯏꯕꯅꯦ ꯃꯥ ꯃꯌꯥꯏ ꯑꯣꯏꯕꯒꯤ
ꯍꯥꯥ
ꯏꯃꯥꯟꯅꯕꯤꯁꯨ ꯃꯌꯥꯏ ꯑꯣꯏꯌꯦꯅ
ꯑꯥ
ꯑꯗꯨꯒꯤ ꯃꯥꯁꯨ ꯍꯥꯏꯕꯅꯦ ꯍꯥꯏꯕ ꯃꯌꯥꯏ ꯑꯣꯏꯕꯒꯤ ꯈ ꯈꯔ ꯂꯩꯕꯅꯦꯅ
ꯑꯗꯨꯏ ꯇꯣꯡꯉꯥꯜꯂꯦ ꯑꯗꯨꯅ ꯅꯨꯄꯤꯅꯤꯅ
ꯑꯣ ꯃꯥꯗꯤ ꯌꯥꯝ ꯐꯕ꯭ꯔꯣ ꯅꯪꯗ
ꯅꯨꯄꯤ ꯅꯨꯄꯤ ꯃꯌꯥꯏꯁꯤꯗꯤ ꯑꯦ ꯌꯥꯝ ꯁꯥꯎꯒꯟꯥꯟꯕꯅꯤ
ꯑꯣ ꯅꯨꯄꯥ ꯃꯌꯥꯏꯗꯤ ꯀꯩꯅꯝ ꯇꯧꯗꯕ
ꯇꯧꯗꯦ
ꯑꯣ
ꯇꯣꯉꯥꯜꯂꯦꯕ ꯅꯨꯄꯤ ꯇꯣꯉꯥꯜꯂꯦ ꯅꯨꯄꯥ ꯇꯣꯉꯥꯂꯦ
ꯑꯣ ꯑꯗꯨꯗꯤ ꯍꯣꯔꯦꯟ ꯍꯪꯒꯦ ꯃꯥꯗ ꯅꯪ ꯀꯃꯥꯏꯅ ꯇꯧꯒꯦꯅ
ꯑꯣ ꯑꯌꯣ
ꯎꯝ
ꯑꯃꯨꯛ ꯁ ꯑꯃꯨꯛ ꯁꯧꯔꯛꯑꯅꯤꯕ ꯑꯗꯨꯋꯥꯏꯗꯨꯗꯤ
ꯅꯪꯗ ꯌꯥꯝ ꯁꯥꯎꯔꯄ꯭ꯔꯣ ꯑꯩꯈꯣꯏꯗꯗꯤ ꯄꯥꯛ ꯁꯥꯎꯗꯦꯅ
ꯁꯧꯗꯤ ꯂꯩꯅꯤ
ꯅꯠꯇꯦ ꯃꯥꯅ ꯅꯪꯗ ꯁꯥꯎꯔꯛꯄ꯭ꯔꯣ
ꯁꯥꯎꯅꯦ
ꯀꯅꯣ
ꯪꯦ ꯊꯅ ꯊꯅ ꯆꯩꯔꯀ ꯇ ꯇ ꯎꯝ
ꯌꯥꯝ ꯅꯨꯡꯉꯥꯏꯗꯦꯅꯦ ꯆꯩꯔꯨꯀꯥꯟꯗ ꯍꯥꯏꯔꯛꯑꯣ ꯉꯥꯡꯕꯤꯒꯦ
ꯃꯉꯣꯟꯗ ꯍꯥꯡꯉꯨ
ꯅꯣꯏ ꯂꯣꯟꯗ ꯉꯥꯡꯕꯅ ꯀꯃꯥꯏꯅ ꯈꯪꯒꯅꯤ ꯑꯩꯈꯣꯏꯗꯤ ꯃꯥꯁꯨ ꯍꯥꯏꯕꯤꯗꯦ
ꯀꯥꯏꯗꯕꯣ ꯅ ꯑꯃꯣ
ꯍꯥꯏ ꯑꯃꯨꯛ ꯑꯃꯨꯛ ꯍꯥꯏꯌꯦ ꯑꯗꯨ ꯑꯣꯏꯔꯁꯨ ꯃꯥꯅ ꯊꯤꯛꯈꯤ ꯉꯥꯡꯕꯗꯨ ꯀꯩꯗꯤ ꯈꯪꯗꯦꯅ ꯃꯣꯏ ꯂꯣꯟꯅꯤꯅ
ꯎꯝ ꯅꯪꯒꯤ ꯊꯣꯛꯂꯛꯑꯔꯣꯏꯗ꯭ꯔꯣ
ꯈꯪꯗꯦꯔ ꯃꯥꯁ ꯗꯨꯀꯥꯟ ꯊꯣꯛꯂꯛꯗꯣꯏꯅꯤ
ꯃꯥ ꯊꯣꯛꯂꯛꯇ꯭ꯔꯗꯤ
ꯃꯥ ꯊꯣꯛꯂꯛꯀꯅꯤꯌꯦ ꯑꯩ ꯊꯣꯛꯂꯛꯑꯗꯤ
ꯊꯣꯛꯂꯣ ꯑꯗꯨꯗꯤ ꯅꯦꯛꯁ ꯌꯥꯔ
ꯑꯣ ꯃꯥ ꯌꯥꯝ ꯅꯨꯡꯉꯥꯏꯔꯕ꯭ꯔꯣ꯫
ꯅꯠꯇꯦꯗ ꯁꯨꯝ
ꯎꯗꯕ ꯌꯥꯝ ꯀꯨꯏꯔꯝꯃꯅꯤꯗ ꯃꯥꯁꯨ꯫
ꯐꯣꯠꯇꯣꯗ ꯑꯗꯨꯝ ꯎꯏꯗꯥ꯫
ꯐꯣꯠꯇꯣꯗ ꯇꯤ ꯑꯣ
ꯐꯣꯇꯣꯗ ꯑꯗꯨꯝ ꯌꯦꯡꯉꯦꯕ
ꯑꯣ ꯅꯪꯗꯤ ꯀꯣꯏꯕ ꯂꯥꯛꯑꯣꯅ ꯁꯤꯗ꯫
ꯀꯥꯏꯔꯤꯌꯦ
ꯅꯣꯏ ꯈꯨꯟꯒꯤ ꯑꯦ ꯑꯗꯨꯝ ꯀꯣꯏꯕ ꯂꯥꯛꯑꯣ ꯅ꯫
ꯀꯣꯏꯕ ꯂꯥꯛꯑꯒ ꯀ ꯀꯅꯥ ꯀꯅꯥ ꯈꯣꯏꯗ ꯂꯦꯛꯇꯣꯏꯅꯣ꯫
ꯈꯪꯗꯦ ꯑꯗꯨꯕꯨꯗꯤ ꯅꯣꯏꯒꯤ ꯃꯤ ꯂꯩꯗꯥꯏꯅꯦ ꯀꯩꯅꯣꯒꯤ ꯃꯄꯥꯟꯗꯩ ꯑꯃ ꯂꯩꯗꯥꯏ꯫
ꯂꯩꯕꯅꯤ ꯗꯦꯗꯥ
ꯇꯥꯅꯤꯡꯗꯦ
ꯎꯝ
ꯍꯣꯏ ꯁꯥꯕꯨꯗꯤ ꯌꯥꯝ ꯁꯥꯏꯗ꯫
ꯑꯗꯨꯅꯤ ꯃꯊꯛꯇ ꯂꯩꯕ꯭ꯔꯣ ꯅꯣꯏꯖꯦ ꯃꯈꯥꯗꯔꯣ ꯃꯊꯛꯇꯔꯣ꯫
ꯃꯊꯛꯇꯅꯦ ꯑꯅꯤꯁꯨꯨꯕ ꯐ꯭ꯂꯣꯔ ꯑꯣꯏꯕꯒꯤ ꯈꯔ ꯁꯥꯏꯌꯦ꯫
ꯎꯝ ꯏꯪꯅꯕ ꯌꯥꯎꯗꯔꯣ꯫
ꯏꯪꯅꯕ ꯀꯩ ꯍꯥꯏꯕ
ꯏꯪꯅꯕ ꯊꯝꯗ꯭ꯔꯣ ꯍꯥꯏꯕ
ꯐꯦꯟ ꯈꯛꯇꯅꯦ ꯀꯩꯝ ꯂꯩꯇꯤꯌꯦ ꯑꯇꯣꯞꯄ꯫
ꯎꯝ
ꯅꯣꯏꯗꯤ ꯐꯦꯟꯒꯨꯝꯕ ꯁꯤꯟꯅꯗꯕ꯭ꯔꯥ꯫
ꯀꯥꯏꯗꯒꯤ ꯐꯦꯟꯅꯣ ꯐꯦꯟ ꯁꯤꯖꯤꯟꯅꯗꯦ꯫
ꯑꯁ ꯑꯗꯨꯐꯥꯎ ꯌꯥꯏꯌꯦꯅꯦ ꯑꯗꯨ ꯐꯦꯟ ꯂꯩꯔꯁꯨ ꯁꯥꯏꯌꯦ꯫
ꯕꯣꯏ ꯑꯃ ꯄꯥꯏꯔꯒ ꯑꯗꯨꯝ
ꯑꯗꯨꯅ ꯕꯦꯁꯅꯤ
ꯑꯣ
ꯆꯥꯛ ꯆꯥꯕ ꯂꯣꯏꯔ ꯂꯥꯏꯔꯤꯛꯃꯨꯛ ꯇꯧꯗꯣꯏꯔꯣ ꯅꯣꯏꯗꯤ꯫
ꯍꯣꯏ ꯑꯦꯛꯖꯥꯝ ꯅꯛꯑꯦ ꯑꯗꯨꯒꯤ ꯂꯥꯏꯔꯤꯛ ꯇꯧꯗꯣꯏꯅꯤ꯫
ꯎꯝ
ꯅꯪꯗꯤ ꯍꯧꯖꯤꯛꯀꯥꯟ ꯀꯩꯀꯩ ꯇꯧꯔꯒ ꯂꯩꯒꯦ꯫
ꯀꯩꯁꯨ ꯇꯧꯗꯦ ꯑꯩ ꯍꯨꯖꯤꯛ ꯫
ꯔꯣꯝꯗ ꯅꯣꯡꯃ ꯀꯣꯏꯔꯛꯑꯣ ꯑꯩꯈꯣꯏ ꯈꯨꯟꯔꯣꯝꯗ꯫
ꯀꯥꯏ ꯋꯥꯏꯗꯅꯣ
ꯍꯣꯏ ꯀꯣꯟꯅ ꯍꯥꯏꯔꯒꯦ꯫
ꯍꯥ
ꯀꯣꯟꯅ ꯍꯥꯏꯔꯒꯦ ꯊꯥꯏꯅꯅꯦ
ꯎꯝ
ꯕꯁ ꯑꯦꯛꯁꯤꯗꯦꯟ ꯊꯣꯛꯄꯗꯨ ꯈꯪꯕ꯭ꯔꯥ꯫
ꯑꯥꯎ ꯈꯪꯉꯦ꯫
ꯁꯀꯨꯜ ꯁ꯭ꯀꯨꯜꯒꯤ ꯑꯗꯨꯒꯤ ꯁ꯭ꯀꯨꯜ ꯂꯩꯐꯝꯗ ꯇꯥꯈ꯭ꯔꯕ꯭ꯔꯥ ꯂꯝꯗꯣ ꯈꯪꯕ꯭ꯔꯥ
ꯇꯥꯏꯗ
ꯑ ꯑꯗꯨꯒꯤ ꯂꯝꯗ ꯅꯣꯡꯃ ꯂꯥꯛꯑꯣ ꯑꯩꯅ ꯍꯥꯏꯕꯤꯒꯦ ꯑꯣ ꯃꯃ ꯒ ꯅꯃꯥꯟꯅꯕꯤ ꯂꯪꯕ ꯂꯥꯛꯄꯅꯦ
ꯎꯝ ꯉꯥꯅꯨ ꯄꯨꯔꯛꯀꯦ
ꯍ ꯉꯅꯨꯧꯕ꯭ꯔꯣ ꯑꯁ ꯌꯥꯝ ꯅꯨꯡꯉꯥꯏꯔꯦꯗ ꯎ
ꯃꯤꯒꯦ ꯋꯥꯄꯨꯒ
ꯍꯥꯥ
ꯑꯎ ꯑꯩ ꯊꯣꯡꯕꯤꯈꯤꯕ
ꯇꯥꯗꯕ꯭ꯔꯣ
ꯑꯩ ꯊꯣꯡꯕꯤꯒꯦ ꯍꯥꯏꯕ
ꯍꯣꯏ ꯊꯣꯡꯕꯤꯌꯨ ꯊꯣꯡꯕꯤꯌꯨ
ꯎꯝ
ꯅꯣꯏꯗꯤ ꯑꯣꯛꯀꯨꯝꯕ ꯂꯩꯗꯦ ꯑꯩ ꯌꯥꯝ ꯍꯩꯕꯅꯦ
ꯂꯩꯌꯦ ꯅꯣꯏ ꯅꯃꯥꯟꯅꯕꯤꯗꯣ
ꯑꯣꯥꯎ
ꯄꯅꯤ ꯃꯥꯁꯨ ꯏꯤꯔ ꯑꯍꯨꯝꯂ ꯌꯧꯔꯛꯄꯅꯤ
ꯃꯗꯤ ꯍꯣꯏ ꯌꯣꯛꯑꯦ ꯍꯥꯏꯌꯦ ꯃꯥꯅꯗꯤ ꯉꯥꯅꯨꯅꯦ ꯀ ꯀꯩꯅꯣ ꯈꯔ ꯍꯥꯏꯕꯅꯤꯅꯦ
ꯌꯥꯝꯃꯦ ꯉꯥꯅꯨꯅꯦ ꯑꯗꯨꯒ ꯌꯦꯟ ꯃꯔꯨꯝ ꯀꯣꯛꯄꯤꯗꯣ
ꯎꯝ
ꯑꯗꯨꯁꯨ ꯌꯣꯛꯄꯅꯤ
ꯑꯣ ꯉꯗ ꯄꯗꯦ
ꯀꯗꯒꯤ ꯆꯥꯎꯔꯁꯨ ꯍꯥꯏꯔꯛꯇꯦ
ꯑ ꯂꯤꯗꯤꯄ ꯌ ꯑꯣꯏꯔꯝ
ꯃꯥꯂꯦ ꯏꯔꯗꯤ
ꯅꯣꯏ ꯃꯣꯏ ꯑ ꯍꯣꯏ ꯇꯕꯨꯗꯤ
ꯅꯣꯏꯒ ꯃꯣꯏꯒꯗꯤ ꯀꯌꯥꯝ ꯂꯥꯞꯅꯒꯦ
ꯅꯥꯟ ꯌꯦꯗ
ꯃꯣꯏ ꯌꯨꯝ ꯍꯣꯡꯉꯦ ꯍꯥꯏꯅ ꯍꯟꯗꯛ ꯍꯣꯡꯉ
ꯑꯗꯣ ꯌꯨꯝ ꯍꯣꯡꯕꯗꯣ
ꯎꯝ
ꯂꯥꯛꯅꯈ꯭ꯔꯦꯕ ꯅꯍꯥꯟꯗꯤ ꯈꯤꯇꯪ ꯂꯥꯞꯅꯩ ꯍꯧꯔꯤꯛꯇꯤ ꯂꯥꯛꯅꯈ꯭ꯔ
ꯑꯣ ꯑꯗꯨꯗꯤ ꯃꯣꯏꯅ ꯂꯥꯛꯞꯄ ꯀꯥꯟꯗ ꯅꯣꯡꯃ ꯊꯦꯡꯅꯔꯁꯤ
ꯎꯝ ꯊꯝꯃꯒꯦ ꯏꯗꯨꯗꯤ
ꯑꯣ ꯑꯣ ꯑꯣ
ꯎꯝ